ꯍꯂꯣ
ꯅꯨꯉꯥꯏꯔꯤꯕꫭ
ꯅꯨꯡꯉꯥꯏꯔꯤ ꯅꯨꯡꯉꯥꯏꯔꯤꯌꯦ ꯀꯔꯝ ꯀꯔꯝꯝꯕ ꯄꯥꯜꯂꯤꯒꯦ ꯅꯪꯗꯤ
ꯑꯁ ꯌꯥꯅ ꯌꯥꯅ ꯂꯩꯔꯤꯌꯦ ꯀꯥꯂꯦꯟꯒ ꯌꯥꯎꯁꯤꯜꯂꯛꯄꯅꯦ ꯃꯁꯥꯁꯦ ꯀꯃꯥꯏꯅ ꯈꯥꯡꯉꯒꯦ ꯀꯃꯥꯏ ꯀꯃꯥꯏꯅ ꯍꯤꯡꯉꯒꯦ
ꯑꯁꯨꯝ ꯐꯦꯟ ꯃꯈꯥꯗ ꯀꯩꯅꯣꯝꯇ ꯂꯣꯡꯉꯒ ꯍꯤꯞꯄꯤꯗꯣꯏꯅꯤ ꯅꯠꯇ꯭ꯔꯦ ꯀꯃꯥꯏꯅ ꯈꯪꯅꯤ ꯁꯥꯒ ꯁꯥꯕꯅꯦ
ꯋꯥꯔꯦꯅꯦ ꯐꯦꯟ ꯐꯦꯟ ꯊꯥꯔꯕ ꯍꯧꯖꯤꯛꯁꯦ ꯄꯩꯁꯥꯒ ꯀꯣꯛꯇꯦꯅꯦ ꯚꯥꯏ
ꯑꯦꯁ ꯁꯨꯝ ꯀꯩꯅꯣ ꯇꯧꯔꯤꯕꯒꯤ ꯇꯧꯗ ꯌꯥꯗꯕꯤꯗꯤ ꯇꯧꯔꯤꯕ ꯑꯗꯨꯅꯤ ꯊꯥꯖꯤꯜꯂꯁꯨ ꯅꯨꯡꯁꯤꯠ ꯑꯁꯥꯕ ꯐꯨꯁꯜꯂꯦ ꯇꯧꯔꯤꯁꯦ
ꯎꯝ ꯀꯃꯥꯏ ꯇꯧꯗꯦ
ꯑꯩꯗꯤ ꯀꯃꯥꯏ ꯀꯃꯥꯏ ꯇꯧꯔꯤꯒꯦ
ꯆꯞ ꯃꯥꯟꯅꯩꯗ ꯑꯩꯁꯨ ꯁꯥꯕ ꯈꯔ ꯈꯥꯡꯉꯤ ꯑꯗ ꯁꯥꯕꯁꯦ ꯀꯃꯥꯏꯅ ꯐꯍꯟꯒꯦ ꯍꯥꯏꯅ ꯐꯤꯒꯥꯁꯦ ꯆꯣꯠꯊꯣꯛꯑꯒ ꯏꯁꯥꯁꯦ ꯏꯜꯂꯝꯕꯅꯦꯃꯦ ꯈꯥ ꯑꯃꯈꯜꯂꯛꯇꯗꯅ
ꯑꯁ ꯍꯣꯏ ꯑꯗꯨꯅꯤꯅꯦ ꯑꯩꯁꯦ ꯑꯩꯁꯨꯦ ꯉꯁꯤꯒꯤ ꯀꯩꯅꯣ ꯇꯧꯔꯦ ꯑ ꯉꯁꯤꯒꯤ ꯏꯔꯨꯂꯨꯖꯩꯁ‌ꯦ ꯑꯅꯤꯔꯛ ꯁꯨꯒꯠꯂꯛꯑꯕꯅꯤꯗ ꯇꯧꯔꯤꯏꯁꯦ ꯀꯔꯥꯏꯗꯩ ꯈꯥꯡꯕ ꯉꯝꯕ ꯅꯠꯇ‌ꯦꯗ
ꯑꯩꯁꯤꯅ ꯊꯥꯏꯅ ꯏꯔꯨꯁꯤ ꯄꯣꯛꯂꯞ ꯂꯨꯖꯔꯁꯨ ꯀꯩꯁꯨ ꯇꯧꯔꯝꯅꯤ ꯍꯟꯗꯛꯁꯤ ꯏꯔꯨ ꯂꯨꯖꯕꯗ ꯁꯥꯏꯅꯁꯀꯤ ꯄ꯭ꯔꯣꯕ꯭ꯂꯦꯝ ꯈꯔ ꯂꯩꯗꯅ ꯏꯔꯨꯖꯕꯁꯤ ꯀꯤ ꯂꯩꯔꯦꯅꯦ ꯁꯥꯏꯅꯥꯁ ꯇꯧꯗꯅ ꯍꯟꯗꯛꯁꯦ ꯁꯥꯏꯅꯁꯁꯦ ꯍꯥꯟꯅꯗꯒꯤꯗꯤ ꯑꯗꯨꯝ ꯂꯩꯕꯖꯥꯠꯅꯤꯗ ꯃꯊꯤ ꯐꯣꯡꯗꯕ ꯗ ꯈꯪꯉꯛꯇꯅ ꯁꯒꯤ ꯐꯖꯕ ꯀꯤ ꯂꯩꯔꯦ ꯑꯩꯗꯤ ꯑꯩ ꯂꯟ ꯂꯟꯅ ꯂꯨꯖꯔꯝꯃꯤ ꯏꯁꯤꯡ ꯑꯁꯥꯕꯅ ꯇꯧꯔ ꯂꯨꯖꯔꯝꯃꯤ ꯀꯤꯗꯅꯀꯣ ꯂꯨꯖꯔꯨꯔꯦ ꯑꯃꯨꯅ ꯅꯥꯔꯗꯤ ꯕꯦꯔꯥ ꯀꯥꯏꯗꯅ ꯑꯗꯨꯒꯤ ꯅ ꯇꯧꯗ꯭ꯔꯦ ꯑꯗꯣ ꯌꯨꯝꯒꯤ ꯌꯨꯝꯒꯤ ꯑꯀꯣꯏꯕꯗꯣ ꯚꯥꯏ ꯁꯥꯏꯅ ꯇꯨꯂꯤ ꯂꯩꯇꯕ ꯎ ꯋꯥ ꯀꯩꯀꯩ ꯊꯥꯕ ꯌꯥꯕ ꯀꯩꯀꯩ ꯃꯔꯨꯝ ꯈꯔ ꯂꯥꯡꯕ ꯌꯥꯕ ꯃꯐꯝ ꯈꯔ ꯊꯝꯅꯕ ꯂꯝ ꯌꯥꯝ ꯀꯩꯅꯣ ꯇꯧꯗ꯭ꯔꯁꯨ ꯈꯔ ꯊꯝ
ꯑꯩꯁꯨ ꯍꯟꯗꯛꯇꯤ ꯀꯩꯅꯣ ꯇꯧꯔꯤ ꯑꯗꯨꯕꯨꯖꯤ ꯅꯪ ꯍꯥꯏ ꯑꯗꯨꯃꯥꯏꯅ ꯆꯥꯔ ꯑꯃꯥꯅꯤꯗꯤ ꯊꯥꯛꯄꯗꯅ ꯈꯔ ꯇꯧꯏ ꯍꯩꯅꯧ ꯄꯥꯝꯕꯤ ꯑꯍꯨꯝꯒꯨꯝꯕ ꯊꯥꯖꯤꯜꯂꯑꯦ ꯑꯗꯨꯒ ꯁꯣꯔ ꯐꯣꯟ ꯄꯥꯝꯕꯤꯗꯣ ꯑꯍꯨꯝ ꯃꯔꯤꯒꯨꯝꯕ ꯊꯥꯖꯜꯂꯦ ꯍꯟꯗꯛꯇꯤ ꯆꯍꯤ ꯑꯍꯨꯝ ꯃꯔꯤ ꯂꯩꯔꯗꯤ ꯈꯤꯇꯪꯗꯤ ꯀꯩꯅꯣ ꯇꯧꯔꯛꯑꯅꯤ
ꯍꯩ ꯂꯩꯗꯤ ꯄꯥꯟꯗꯕ ꯌꯥꯝ ꯊꯨꯅ ꯆꯥꯎꯕ ꯎꯔꯀꯣ ꯎꯔꯨꯝ ꯌꯥꯝ ꯂꯥꯡꯕꯅꯦ ꯀꯥꯄꯨꯔ ꯄꯥꯝꯕꯤ ꯑꯃ ꯂꯩꯕꯅꯦꯕ ꯃꯥꯗꯤ ꯃꯅꯥꯁꯨ ꯑꯗꯨꯝ ꯁꯪꯉ ꯂꯩꯕꯅꯤ ꯆꯍꯤ ꯆꯨꯞꯄ ꯑꯗꯨꯁꯨ ꯑꯗꯨ ꯊꯥꯕ ꯌꯥꯝ ꯀꯥꯟꯅꯕꯅꯦ
ꯑꯁ ꯑꯗꯨ ꯑꯝꯇ ꯌꯦꯡ ꯇꯥꯔꯦ ꯑꯩꯁꯨ ꯑꯥ
ꯃꯣꯏꯗꯣ ꯈꯔ ꯚꯦꯔꯥꯏꯇꯤꯗꯣ ꯑꯩꯁꯨ ꯊꯥꯒꯦꯅ ꯊꯤꯕꯅꯦ ꯐꯪꯗꯦꯅꯦ ꯑꯩꯈꯣꯏ ꯀꯩꯅꯣꯗ ꯑꯩꯅ ꯅꯍꯥꯟꯋꯥꯏ ꯀꯩꯅꯣꯗ ꯆꯠꯄꯗ ꯊꯦꯡꯅꯔꯛꯄꯅꯤ ꯃꯥꯁꯦ ꯆꯍꯤꯗ ꯎꯁꯦ ꯁꯤꯛ ꯁꯨꯛ ꯌꯥꯝ ꯋꯥꯡꯉꯦꯁꯦ ꯈꯪꯉꯦꯕꯗꯨꯝ ꯆꯥꯎꯋꯦꯕ ꯌꯥꯝ ꯊꯨꯅ ꯍꯥꯏꯇꯥꯔꯦ ꯆꯍꯤ ꯑꯃꯅꯤꯗ ꯅꯣꯏ ꯎꯔꯨꯝ ꯃꯩꯁ ꯈꯥꯡꯕ ꯋꯥꯏꯗꯅ ꯑꯗꯣ ꯆꯥꯕ ꯊꯛꯄꯗꯤ ꯀꯩ ꯀꯩ ꯀꯃꯥꯏ ꯀꯩꯃꯥꯏ ꯆꯥꯔꯤꯕ ꯚꯥꯢ
ꯑꯁ ꯆꯥꯕꯁꯤꯗꯤ ꯀꯩꯅꯣ ꯑꯣꯏꯅ ꯇꯧꯔꯦ ꯊꯥꯎ ꯊꯨꯝ ꯇꯧꯗꯕ ꯀꯩꯅꯣ ꯏꯆꯝ ꯆꯝꯕ ꯀꯥꯡꯁꯣꯏꯒꯨꯝꯕ ꯁꯧꯒ꯭ꯔꯤꯒꯨꯝꯕ ꯇꯧꯔꯦ ꯉꯁꯤꯗꯤ ꯁꯧꯒ꯭ꯔꯤ ꯑꯣꯏꯅ ꯇꯧꯔꯦ ꯑꯗꯨꯅꯁꯨ ꯈꯔ ꯌꯥꯡꯉꯤꯗ ꯆꯥꯕꯁꯦ ꯍꯛꯆꯥꯡꯁꯦ ꯅꯣꯏꯗꯤ ꯀꯩꯀꯩ
ꯆꯞꯃꯅꯩꯌꯦ ꯂꯣꯏ ꯅꯨꯡꯁꯣꯏ ꯈꯔ ꯆꯥꯔꯤ ꯑꯗꯣ ꯅꯣꯡ ꯐꯥꯗꯣꯛꯀ ꯊꯥꯎꯒ ꯆꯥꯕꯁꯤꯗꯤ ꯄꯨꯛ ꯅꯨꯡꯉꯥꯏꯇꯦ ꯑꯗꯨꯗꯒꯤ ꯇꯨꯝꯕꯒ ꯅꯨꯡꯉꯥꯏ ꯇꯦꯗ
ꯍꯣꯏꯗ ꯌꯥꯗꯦ ꯑꯗꯨꯅꯤꯗ ꯎꯝ ꯁꯥꯒ ꯁꯥꯕꯅꯦ ꯍꯧꯖꯤꯛꯀꯥꯟꯁꯤ ꯀꯩꯅꯣ ꯇꯧꯔꯤꯌꯦ ꯁꯥꯕꯁꯤꯗꯀꯣ ꯀꯩꯅꯣꯒ ꯄꯨꯡꯁꯦ ꯇꯔꯦꯠ ꯅꯤꯄꯥꯜꯗꯒ ꯆꯥꯛꯁꯦ ꯆꯥꯍꯧꯗ꯭ꯔꯗꯤ ꯇꯔꯥ ꯇꯔꯥꯃꯊꯣꯢꯒ ꯇꯁꯤꯟꯂꯗꯤ ꯁꯃꯟꯗꯅꯥ ꯆꯥꯕꯖꯤ ꯌꯥꯗꯦꯅꯦ ꯑꯣꯝꯆꯥꯛꯅꯔꯒ
ꯃꯥꯅꯦ ꯍꯨꯃꯡꯕꯨ ꯈꯥꯡꯒꯗ꯭ꯔꯥ ꯆꯥꯛꯄꯨ ꯆꯥꯒꯗ꯭ꯔꯥ ꯒ꯭ꯌꯥꯟꯃꯦꯟ ꯊꯥꯗꯕꯅꯦ ꯆꯥꯛ ꯆꯥꯔꯤ ꯥ ꯀꯃ ꯍꯦꯟꯕꯅꯦꯕ ꯉꯡꯇ ꯆꯍꯧꯕꯅ ꯐꯩ ꯍꯥꯏꯒꯨꯝꯗꯅ ꯚꯥꯏꯅ ꯍꯥꯏꯗꯣ ꯑꯗꯨ ꯉꯟꯇꯥ ꯆꯥꯕ ꯑꯁ ꯊꯕꯛ ꯏꯪꯈꯥꯡ ꯈꯔ ꯆꯤꯟꯕ ꯅꯨꯃꯤꯠꯇꯗꯤ ꯆꯥ ꯉꯝꯗꯦꯅꯦ ꯉꯟꯇꯥꯅ ꯊꯕꯛ ꯏꯪꯈꯥꯡ ꯇꯣ ꯬꯬꯬
ꯀꯇꯩ ꯀꯩꯅꯣ ꯀꯩ ꯀꯩ ꯍꯣꯠꯅꯔꯤꯒꯦ ꯅꯪꯕꯣ
꯬꯬꯬ ꯀꯩꯝ ꯍꯣꯠꯅꯗꯦꯗ ꯑꯗꯨꯝ ꯌꯨꯝꯗ ꯂꯩꯔꯦ ꯑꯩ ꯁꯨꯝ ꯁꯪꯉꯦꯅ ꯅꯉꯣꯡꯗ ꯐꯣꯟ ꯇꯧꯔꯛꯏꯅꯦ ꯌꯨꯝꯒꯤ ꯑꯍꯜ ꯂꯃꯟꯗꯤ ꯑꯅꯥ ꯑꯥꯌꯦ ꯌꯥꯎꯗꯕ꯭ꯔꯣ ꯀꯃꯥꯏ ꯀꯃꯥꯏ ꯇꯧꯔꯤꯒꯦ
ꯂꯥꯏꯅ ꯆꯥꯟꯕ ꯍꯥꯏꯒꯗ꯭ꯔꯥ ꯑꯗꯨꯕꯨꯗꯤ ꯊꯣꯏꯗꯣꯛꯄ ꯌꯥꯎꯗꯦ ꯅꯣꯏꯗꯤ ꯑꯗꯨꯝ ꯀꯃꯥꯏꯅ ꯇꯧꯔꯤ
ꯑꯩꯈꯣꯏ ꯆꯞ ꯃꯥꯟꯅꯩꯌꯦ ꯀꯩꯁꯨꯝꯕꯨꯗꯤ ꯇꯧꯕꯤꯗꯦ ꯏꯁꯣꯔꯅ ꯆꯥꯟꯗꯅ ꯑꯗꯨꯝ ꯈꯔ ꯈꯔ ꯆꯦꯒꯝ ꯃꯆꯥ ꯃꯆꯥ ꯁꯨꯝ ꯑꯍꯟ ꯑꯣꯏꯁꯤꯜꯂꯛꯑꯕꯅꯤꯅ ꯈꯔ ꯈꯔ ꯇꯧꯊꯣꯛꯄ ꯌꯥꯕ ꯈꯔ ꯈꯔꯕꯨꯗꯤ ꯇꯧꯊꯣꯛꯄꯤꯔꯦ ꯑꯗꯨꯅꯠꯇꯕꯥ ꯂꯨꯕ ꯑꯅꯥꯕ ꯈꯣꯠꯄꯗꯨꯗꯤ ꯍꯧꯖꯤꯛꯐꯥꯎꯒꯤ ꯑꯣꯏꯅꯗꯤ ꯑ ꯀꯔꯤ ꯍꯥꯏꯅꯤ ꯑꯗꯨꯝ ꯃꯆꯥ ꯗꯥꯏꯕꯤꯇꯤꯁ ꯕꯤꯄꯤꯕꯨꯗꯤ ꯂꯩꯌꯦ ꯎꯄꯥꯏ ꯂꯩꯇꯦ
ꯑ ꯑꯗꯨꯗꯤ ꯃꯁꯥꯒꯤꯅꯤ ꯑꯗꯨꯝ ꯑꯩꯈꯣꯏꯁꯨ ꯇꯧꯏ
ꯍꯦꯔꯤꯗꯨꯊ꯭ꯔꯤ ꯍꯥꯏꯗ꯭ꯔꯨꯕ꯭ꯔꯥ ꯀꯩ ꯍꯥꯏꯗꯣꯏꯅꯣ ꯑꯗꯨꯝ ꯅꯥꯔ ꯂꯩꯔꯝꯃꯦꯕ ꯑꯗꯨꯅ ꯃꯣꯏꯗꯨꯅ ꯃꯣꯏ ꯍꯧꯖꯤꯛ ꯑꯇꯣꯞꯄ ꯑꯅꯥꯕ ꯍꯦꯟꯖꯤꯜꯂꯛꯇꯅꯤꯉꯥꯏ ꯍꯥꯏꯇꯥꯔꯦ
ꯎꯝ ꯗꯥꯏꯕꯤꯇꯤꯁꯁꯦ ꯑ ꯗꯥꯕꯤꯇꯤꯁ ꯀꯤ ꯂꯩꯕꯁꯦ ꯍꯥꯏꯗꯤ ꯑꯩꯈꯣꯏꯁꯨ ꯑꯩꯈꯣꯏ ꯏꯃꯥ ꯕꯥꯕꯨꯡ ꯅꯥꯕꯅꯤꯅꯀꯣ ꯑꯩꯈꯣꯏꯁꯨ ꯍꯥꯏꯗꯤ ꯍꯦꯔꯤꯇꯦꯇꯤ ꯂꯧꯔꯛꯄ ꯌꯥꯅꯤꯅ ꯆꯦꯛꯁꯤꯟꯗꯕꯗꯤ
ꯎꯝ ꯃꯥꯅꯦ ꯍꯥꯏꯗꯤ ꯗꯥꯏꯕꯦꯇꯤꯁ ꯕꯤꯄꯤꯁꯦ ꯆꯍꯤ ꯐꯤꯐꯇꯤꯟ ꯄ꯭ꯂꯁ ꯍꯦꯟꯅ ꯅꯥꯔꯛꯑꯗꯤꯀꯣ ꯀꯤꯅꯤ ꯑꯗꯒꯤ ꯃꯥꯅ ꯇꯥꯅꯔꯤꯁꯦ ꯀꯤꯠꯅꯤꯅꯦ ꯍꯥꯔꯠꯅꯦ ꯑꯗꯒꯤ ꯒꯍꯥꯠꯀꯁꯨ ꯌꯥꯝ ꯇꯥꯛꯏꯅꯩ ꯍꯥꯏꯕ ꯗꯥꯏꯕꯦꯇꯤꯁꯅꯀꯣ ꯑꯗ ꯀꯤꯗꯅꯤ ꯒꯨꯝꯕ ꯞ ꯇꯧꯒꯗꯕꯅꯦ ꯀꯩꯅꯣ ꯗꯥꯏꯦꯇꯤꯁ ꯂꯩꯕ ꯀꯥꯡꯕꯨꯗꯗꯤ ꯅꯠꯇ꯭ꯔꯗꯤ ꯃꯤꯠꯀꯨꯝꯕ ꯀꯤꯠꯅꯤꯒꯨꯝꯕ ꯍꯥꯔꯠꯀꯨꯝꯕꯁꯦ ꯃꯥꯒꯤ ꯕꯦꯟ ꯑꯣꯏꯕ ꯁꯐꯝꯅꯦꯕ ꯗꯥꯏꯕꯦꯇꯤꯁ ꯂꯩꯕ ꯀꯥꯡꯕꯨꯒꯤꯗꯤ ꯑꯗ ꯍꯤꯗꯥꯛ ꯀꯨꯂꯤꯒꯤꯗꯤ ꯆꯥꯡ ꯅꯥꯏꯅ ꯑꯗꯨꯝ ꯄꯤꯖꯧꯀꫭ ꯕꯥꯏ ꯗꯥꯏꯄꯤꯇꯤꯁ ꯂꯩꯕꯗꯨꯒꯤꯗꯤ ꯁꯨꯝ ꯍꯤꯗꯥꯛ ꯄꯤꯖꯔꯤꯅꯦ ꯁꯨꯝ ꯄꯤꯖꯕ ꯈꯥꯡꯍꯧ ꯌꯦꯡꯁꯤꯜꯍꯧꯗ꯭ꯔꯗꯤꯀꯣ ꯁꯨꯒꯔ ꯑꯃꯨꯛ ꯗꯥꯎꯟ ꯆꯜꯂꯒ ꯑꯗꯨꯝꯁꯨ ꯃꯁꯥ ꯁꯣꯟꯊꯗꯨꯅ ꯕꯦꯔꯥ ꯀꯥꯏꯅꯤ
ꯃꯥꯅꯦ ꯃꯥꯅꯦ ꯑꯗꯨꯒꯤꯕꯨꯗꯤ ꯆꯦꯛꯀꯞ ꯀ ꯑꯗꯨꯝ ꯆꯠꯂꯤꯗ ꯊꯥ ꯊꯥꯒꯤ ꯑꯗꯨꯝ ꯀꯩꯅꯣ ꯇꯧꯗꯅ
ꯌꯦꯡꯊꯣꯛꯄꯤꯔꯣ ꯍꯥꯏꯗꯤ ꯑꯩꯈꯣꯏꯅ ꯍꯧꯖꯤꯛ ꯌꯦꯡꯁꯤꯟꯕꯤ ꯑꯗꯨꯗꯤ ꯃꯣꯏꯗꯤ ꯑꯍꯟꯒ ꯑꫭꯏꯁꯤꯜꯂꯛꯑꯦ ꯌꯥꯔꯤꯉꯩ ꯌꯥꯝ ꯌꯥꯝ ꯉꯥꯎꯔꯕꯅꯤ
ꯃꯥꯅꯦ ꯃꯥꯅꯦ
ꯆꯥꯛ ꯆꯥꯕꯃꯛꯇꯕꯨ ꯑꯣꯏꯔꯁꯨ ꯈꯔ ꯌꯦꯡꯁꯤꯟꯕꯤꯕ ꯑꯗꯨ ꯃꯣꯏꯗꯤ ꯑꯍꯥꯎꯕꯗꯁꯨ ꯆꯥꯅꯤꯡꯉꯝꯃꯦ ꯃꯇꯝꯗꯣ ꯑꯍꯟ ꯂꯣꯏꯁꯤꯜꯂꯛꯄꯒꯤꯅꯤ ꯈꯪꯗꯦ
ꯑꯁ ꯃꯥꯅꯦ ꯀꯩꯅꯣ ꯇꯧꯕꯗꯕꯣ ꯍꯥꯏꯗꯤ ꯑꯊꯨꯝꯕ ꯆꯥꯅꯤꯡꯉꯦ ꯆꯥꯅꯤꯡꯉꯦꯅ ꯍꯥꯏꯗꯤ ꯆꯥꯕ ꯗꯥꯏꯕꯦꯇꯤꯁꯇꯨ ꯅꯥꯔꯅꯤ ꯑꯩꯈꯣꯏꯅꯗꯤ ꯄꯥꯈꯠꯂꯤꯕꯀꯣ ꯄꯤꯖꯕꯁꯦ ꯑꯁ ꯃꯣꯏꯗꯤ ꯆꯥꯅꯤꯡꯉ ꯑꯃꯨꯛꯁꯨ ꯅꯨꯡꯉꯥꯏꯇꯦ ꯇꯦꯗꯣ ꯍꯥꯏꯗꯤ ꯑꯁ ꯀꯩꯅꯣ ꯇꯧꯕꯅꯤꯅ ꯑꯩꯁ ꯅꯨꯡꯉ ꯑꯩꯁꯨ ꯅꯨꯡꯉꯥꯏꯇꯅ ꯑꯃꯨꯛ ꯉꯥꯡꯉꯁꯨ ꯌꯥꯎꯔꯤꯕꯅꯦꯕ
ꯃꯥꯅꯦ ꯃꯣꯏꯅ
ꯆꯥꯎ ꯐꯠꯇꯦ ꯈꫭꯠꯇꯦꯅꯣ ꯍꯣꯏ ꯍꯣꯏ ꯊꯃꯣꯏꯗꯗꯤ ꯑꯥ ꯀꯩꯅꯣꯗꯗꯤ ꯃꯅꯨꯡꯗꯗꯤ ꯅꯨꯡꯉꯥꯏꯇ꯭ꯔꯤꯕꯅꯦꯕ ꯑꯩꯈꯣꯏꯁꯨ ꯍꯥꯏꯗꯤ ꯃꯤ ꯆꯥꯖꯅꯤꯡꯉꯦ ꯍꯥꯏꯔꯒ ꯄꯤꯖꯗꯕꯣ ꯑꯃꯔꯣꯝꯗ ꯈꯜꯂꯨꯒꯅ ꯑꯃꯨꯛ ꯄꯤꯖꯕꯗꯨ ꯐꯥꯕ ꯇꯥꯕ ꯑꯗꯨ ꯄꯤꯖꯔꯒ ꯑꯃꯨꯛ ꯀꯩꯅꯣ ꯇꯧꯗꯨꯏꯕ
ꯑꯗꯨ ꯀꯔꯤꯝ ꯌꯦꯡꯉꯨꯔꯅꯨ ꯅꯨꯡꯉꯥꯏꯕ ꯅꯨꯡꯉꯥꯏꯇꯕ ꯀꯔꯤꯝ ꯊꯤꯔꯨꯔꯅꯣ ꯌꯥꯔꯤꯉꯩ ꯄꯤꯖꯗꯕ ꯐꯠꯇꯦ ꯄꯤꯖꯗꯕ ꯑꯩꯒꯤ ꯃꯣꯠꯇꯗꯤ ꯑꯁ ꯐꯠꯇꯕ ꯁꯤ ꯐꯠ- ꯇꯕ ꯊꯕꯛꯅꯤꯅ ꯇꯣꯛꯊꯣꯛꯄꯤꯒꯗꯕ ꯑꯗꯨꯅ ꯈ꯭ꯋꯥꯏ ꯐꯔꯝꯅꯦ ꯑꯗꯨꯝ ꯅꯨꯡꯁꯤꯔꯤꯅꯦꯅ ꯑꯗꯨꯝ ꯑꯊꯨ ꯕꯥ ꯑꯔꯥꯛꯄ ꯑꯍꯥꯎꯕ ꯁꯨꯝ ꯄꯤꯖꯔꯒ ꯀꯩꯗꯧꯅꯤ ꯅꯥꯕ ꯍꯦꯟꯖꯤꯜꯂꯒ ꯑꯃꯨꯛꯇ ꯄꯣꯛꯄ ꯃꯄꯣꯛꯅꯤ ꯏꯃꯥ ꯍꯥꯏꯕ ꯏꯄꯥ ꯍꯥꯏꯁꯦ ꯑꯅꯤꯔꯛ ꯍꯥꯟꯅ ꯀꯧ ꯐꯪꯄꯣꯠꯇꯦꯕ ꯃꯣꯏꯗꯣ ꯆꯦꯛꯁꯤꯟꯅ ꯊꯝꯒꯗꯕꯅꯦ ꯃꯣꯏꯁꯤꯗꯤ
ꯍꯣꯏꯅꯦ ꯆꯦꯛꯁꯤꯟꯕꯕꯨ ꯌꯥꯎꯋꯦ ꯃꯔꯛꯇ ꯇꯨꯃꯤꯟꯅ ꯆꯥꯕꯁꯨ ꯌꯥꯎꯝꯃꯤ ꯄꯣꯠꯅꯤꯗ ꯑꯗꯨꯒꯤ ꯉꯥꯡꯕꯥ ꯀꯣꯡꯒꯥꯏ ꯑꯃꯅꯤ ꯇꯧꯔꯤꯁꯦ ꯃꯣꯏꯁꯨ ꯃꯤꯑꯣꯏ ꯀꯧꯕꯅꯤꯅ ꯑꯍꯥꯎꯕꯁꯦ ꯑꯍꯥꯎꯕꯁꯤ ꯆꯥꯅꯤꯡꯉꯤꯕꯅꯤꯗꯣ ꯇꯨꯃꯤꯟꯅ ꯆꯥꯏꯁꯤꯜꯂꯝꯕꯒ ꯌꯥꯎꯔꯤꯅꯤ ꯑꯗꯥꯒꯤ ꯀꯩꯅꯣꯁꯦ ꯇꯧꯗꯅ ꯑꯃꯨꯛ ꯄꯨꯈꯠꯅꯗꯅ ꯈꯣꯠꯇꯅ ꯇꯧꯕꯁꯨ ꯑꯗꯨꯝ ꯌꯥꯎꯋꯤ ꯍꯟꯗꯛꯄꯨꯗꯤ ꯈꯔ ꯒ꯭ꯌꯥꯟ ꯇꯥꯔꯦꯍꯦ ꯍꯣꯁꯄꯤꯇꯥꯜꯗ ꯑꯃꯨꯛ ꯄꯨꯈꯠꯂꯨꯕꯗꯒꯤ
ꯑꯗꯨꯃꯥꯏꯅ ꯄꯨꯈꯠꯄꯗꯨꯣ ꯍꯦꯛ ꯂꯣꯏꯔꯒ ꯑꯁ ꯑꯩ ꯑꯃꯨꯛ ꯍꯟꯅ ꯆꯥꯖꯔꯔꯣꯏ ꯋꯥꯁꯛꯇ꯭ꯔꯣ ꯈꯔ ꯂꯩꯔꯥ ꯑꯃꯨꯛ ꯆꯥ ꯑꯃꯨꯛ ꯆꯥꯥ ꯂꯩꯔꯃꯅꯤ ꯑꯗꯨꯗꯩ ꯈꯤꯇꯪ ꯐꯒꯠꯂꯛꯄꯒ
ꯀꯩꯅꯣ ꯇꯧꯋꯦ ꯑꯗꯨꯅꯤꯗ ꯑꯍꯟ ꯍꯥꯏꯁꯦ ꯁꯨꯝ ꯑꯍꯟ ꯑꯣꯏꯁꯤꯜ ꯑꯣꯏꯁꯤꯜꯂ ꯑꯉꯥꯡ ꯑꯣꯟꯊꯣꯔꯛꯑꯦ ꯑꯗꯨꯅꯤꯗ
ꯃꯥꯅꯦ ꯃꯥꯅꯦ ꯑꯩꯈꯣꯏꯅ ꯉꯥꯡꯅ ꯁꯛꯅꯕ ꯌꯥ ꯄꯣꯠꯇꯦ ꯑꯁ ꯑꯉꯥꯡ ꯑꯃ ꯁꯦꯟꯅꯕꯗꯒꯤ ꯃꯗꯨꯅ ꯍꯦꯟꯅ ꯕꯦꯔꯥ ꯀꯥꯕꯅꯦ
ꯑꯉꯥꯡ ꯁꯦꯟꯅꯈꯤꯕꯅ ꯐꯩꯌꯦꯕ ꯑꯉꯥꯡꯗꯤ ꯍꯩꯠ ꯍꯥ ꯇꯧ ꯌꯥꯏ ꯑꯍꯟꯁꯤꯗꯤ ꯀꯥꯏ ꯏꯃꯥ ꯄꯥꯕꯨꯡꯗ ꯀꯃꯥꯏꯅ ꯍꯩꯠ ꯑꯗꯨꯗ ꯑꯗꯥ ꯑꯗꯨꯃꯨꯛ ꯇꯧꯕꯁꯨ ꯌꯥꯕ ꯅꯠꯇꯦꯗꫭ ꯑꯍꯟ ꯑꯉꯥꯡ ꯑꯉꯥꯡꯅ ꯑꯍꯟꯅ ꯑꯉꯥꯡ ꯑꯣꯟꯊꯣꯔꯛꯄꯁꯤꯗꯤ ꯕꯦꯔꯥꯅꯤꯍꯦ
ꯃꯥꯅꯦ ꯑꯍꯟꯒ ꯑꯉꯥꯡꯒ ꯑꯣꯟꯅꯔꯛꯄꯁꯤ ꯕꯦꯔꯥ ꯀꯥꯏꯁꯦ ꯑꯩ ꯆꯥꯕ ꯊꯛꯄ ꯐꯪꯉꯦ ꯃꯣꯏꯗꯤ ꯍꯧꯖꯤꯛꯇꯤ ꯗꯥꯏꯕꯦꯇꯤꯁꯀꯨꯝꯕ ꯂꯩꯕꯁꯤ ꯆꯥꯅꯤꯡꯕ ꯌꯥꯝ ꯄꯣꯛꯏꯗꯅ ꯆꯥꯛ ꯀꯁꯤ ꯃꯇꯝꯒ ꯈꯤꯇꯪ ꯆꯥꯅꯒ ꯄꯤꯖꯍꯧꯗ꯭ꯔꯗꯤ ꯋꯥꯔꯧꯕꯤ ꯄꯨꯔꯧ- ꯕꯤ ꯇꯧꯔꯤꯁꯦ ꯑꯩ ꯆꯥꯛ ꯄꯤꯖꯩꯒ ꯑꯗꯨ ꯇꯧꯋꯤꯒ ꯇꯧꯗꯦꯒ ꯑꯉꯥꯡꯒꯤ ꯇꯥꯏꯕ ꯇꯀꯣ ꯐꯦꯠ ꯐꯥ ꯌꯥꯝ ꯃꯥ ꯇꯧꯁꯦ ꯑꯥ ꯅꯕꯗ ꯑꯋꯥꯕꯅꯤ ꯍꯧꯖꯤꯛ ꯑꯣꯏꯔꯤꯁꯦ
ꯑꯁ ꯁꯥꯎꯅꯤꯡꯕꯁꯨ ꯀꯌꯥ ꯌꯥꯎꯋꯦ ꯑꯗꯨ ꯎꯠꯇꯤ ꯎꯊꯣꯛꯇ꯭ꯔꯦ ꯀꯌꯥ ꯍꯥꯏꯗꯤ ꯀꯩꯅꯣ ꯇꯧꯕꯅꯤꯅ ꯑꯗꯨꯗ ꯑꯃꯨꯛ ꯑꯩꯈꯣꯏꯅ ꯍꯦꯛ ꯆꯤꯜ ꯍꯦꯛ ꯈꯨꯝꯃꯨꯕꯗ ꯃꯣꯏꯁꯨ ꯀꯩꯅꯣ ꯇꯧꯈꯤꯗꯣꯏꯕ ꯑꯃꯨꯛ ꯋꯥꯔꯧ ꯄꯨꯔꯧꯗꯅ ꯍꯣꯏ ꯍꯣꯏ ꯀꯩꯅꯣ ꯇꯧꯕꯤꯗ꯭ꯔꯦ ꯈꯣꯠꯇ꯭ꯔꯦꯅ ꯑꯃꯨꯛ ꯇꯧꯗꯣꯏꯅꯤꯅꯦ
ꯎꯝ ꯈꯨꯝꯃꯨꯅꯨ ꯈꯨꯝꯃꯨꯅꯨ ꯚꯥꯏ ꯅꯪ ꯚꯥꯏ ꯅꯪ ꯍꯥꯏꯗꯨ ꯈ꯭ꯋꯥꯏ ꯆꯨꯝꯕ ꯈꯨꯝꯗꯕꯅ ꯈ꯭ꯋꯥꯏ ꯐꯩꯌꯦꯕ ꯑꯩꯁꯨ ꯌꯥꯔꯤꯉꯩ ꯈꯨꯝꯗ꯭ꯔꯕꯅꯤ ꯑꯦ ꯀꯩꯅꯣꯒꯨꯝꯕ ꯑꯍꯜ ꯂꯃꯟ ꯑꯩꯈꯣꯏ ꯃꯥꯍꯣꯏ ꯏꯃꯥ ꯏꯃꯥ ꯄꯥꯕꯨꯡ ꯍꯣꯏꯗꯤ ꯊꯕꯛ ꯊꯕꯛ ꯏꯪꯈꯥꯡ ꯁꯨꯗ꯭ꯔꯕꯣ ꯀꯃꯥꯏꯅ ꯇꯧꯔꯒꯦ ꯅꯪ ꯑꯗꯨꯝ ꯂꯣꯏꯅ ꯌꯨꯝ ꯄꯨꯔꯨꯅꯕ
ꯊꯕꯛꯁꯦ ꯀꯩꯅꯣ ꯇꯧꯗ꯭ꯔꯦꯗ ꯃꯣꯏꯗꯤ ꯃꯣꯏꯒꯤ ꯍꯥꯏꯕꯨ ꯀꯩꯅꯣ ꯍꯤꯡꯒꯣꯜꯒꯨꯝꯕ ꯈꯔ ꯀꯣꯏ ꯈꯣꯠꯇ ꯍꯥꯏꯗꯤ ꯌꯥꯝ ꯀꯩꯅꯣ ꯇꯧꯕ ꯅꯥꯄꯤ ꯅꯨꯪꯕꯤ ꯈꯔ ꯃꯟꯗꯅ ꯑꯗꯨꯕꯧ ꯇꯧꯔꯤ ꯑꯇꯩ ꯀꯩꯅꯣ ꯇꯧꯕꯒꯣꯗꯤ ꯑꯩꯅ ꯑꯗꯨꯝ ꯇꯧꯔꯦꯗ ꯊꯕꯛ ꯏꯪꯈꯥꯡ ꯑꯩꯁꯨ ꯆꯥꯎꯕ ꯆꯥꯎꯗꯕ ꯁꯨꯝ ꯊꯕꯛ ꯏꯟꯈꯥꯡ ꯈꯔ ꯆꯠꯂꯤꯌꯦ
ꯎꯝ ꯐꯩꯌꯦ ꯐꯩꯌꯦ
ꯑꯗꯨꯅ ꯃꯣꯏꯗꯤ ꯇꯧꯍꯟꯗ꯭ꯔꯦꯗ ꯍꯥꯏꯗꯤ ꯑꯍꯟꯁꯨ ꯑꯣꯏꯔꯝꯅꯤꯅ ꯁꯨꯝ ꯃꯣꯏ ꯅꯣꯡ ꯐꯥꯗꯣꯛ ꯃꯣꯏꯁꯨ ꯅꯣꯡ ꯐꯥꯗꯣꯛ ꯀꯩꯅꯣ ꯇꯧꯕꯗꯨꯗꯤ ꯌꯥꯎꯋꯤꯀꯣ ꯍꯥꯏꯗꯤ ꯍꯤꯡꯒꯣꯜꯅꯨꯡ ꯇꯧꯕꯗꯗꯨ ꯅꯠꯇꯅ ꯀꯩꯅꯣ ꯍꯥꯏꯗꯤ ꯑꯇꯣꯞꯄ ꯊꯕꯛ ꯀꯩꯅꯣ ꯆꯠꯊꯣꯛ ꯆꯠꯁꯤꯟꯗ ꯑꯩꯩꯅꯁꯨ ꯑꯍꯟ ꯑꯣꯏꯔꯛꯑꯕꯅꯤꯅ ꯆꯠꯍꯟꯅꯤꯡꯗ꯭ꯔꯦꯕ ꯃꯁꯥꯗꯣ ꯑꯩꯅ ꯆꯠꯍꯟꯗ꯭ꯔꯦ ꯑꯩꯅ ꯑꯗꯨꯝ ꯇꯧꯔꯦ ꯅꯣꯏꯗꯤ ꯀꯃꯥꯏ ꯀꯃꯥꯏꯅ ꯇꯧꯔꯤꯕ
ꯑꯩꯈꯣꯏꯁꯨ ꯆꯞ ꯃꯅꯩꯌꯦ ꯀꯩꯅꯣꯒꯤ ꯈꯔ ꯀꯩꯅꯣ ꯇꯧꯕ ꯌꯥꯕ ꯈꯔ ꯇꯧꯍꯜꯂꯦ ꯑꯗꯨꯒ ꯌꯥꯝ ꯀꯟꯅ ꯍꯥꯔꯗ ꯑꯣꯏꯕꯗꯤ ꯁꯣꯛꯍꯟꯗ꯭ꯔꯦꯗ ꯑꯗꯨꯝ ꯃꯈꯣꯏꯅ ꯌꯥꯔꯤꯉꯩꯁꯤ ꯗꯒꯤ ꯀꯩꯅꯣ ꯇꯧꯔꯦꯕ ꯄꯣꯊꯥꯕꯩ ꯃꯇꯝ ꯑꯣꯏꯔꯦꯅꯀꯣ ꯑꯗꯣ
ꯎꯝ
ꯑꯗꯨ ꯗꯤ ꯑꯩꯈꯣꯏꯅ ꯄꯣꯊꯥꯕ ꯍꯥꯏꯕ ꯋꯥꯅꯦ ꯃꯣꯏ ꯄꯣꯊꯥꯅꯤꯡꯗꯦꯕ ꯑꯗꯨꯝ ꯃꯣꯏꯅꯀꯣ ꯊꯕꯛꯃ ꯍꯦꯛ ꯂꯣꯏꯔꯛꯄꯒ ꯇꯧꯅꯤꯡꯕ ꯑꯗꯨꯗꯒꯤ ꯍꯤꯡꯒꯣꯜꯕꯨ ꯇꯧꯕ ꯀꯣꯠꯂꯨꯔꯁꯨ ꯀꯗꯥꯏꯗꯅꯣꯝ ꯆꯠꯂꯒ ꯀꯩꯅꯣꯝꯃ ꯇꯧꯔꯨꯔꯁꯨ ꯍꯦꯛꯇ ꯃꯣꯏꯁꯦ ꯎ ꯐ ꯇ꯭ꯔꯦ ꯑꯗꯨ ꯇꯧꯔꯅꯨ ꯅꯁꯥ ꯁꯣꯛꯀꯅꯤ ꯍꯥꯏꯔꯁꯨ ꯌꯥꯗꯕꯤ
ꯌꯥꯗꯦ ꯌꯥꯗꯦ ꯑꯁ ꯑꯩꯁꯦ ꯅꯍꯥꯟꯁꯨ ꯀꯩꯅꯣ ꯇꯧ ꯂꯩꯔꯝꯃꯦꯅ ꯑꯩꯈꯣꯏ ꯄꯥꯕꯗꯣ ꯍꯤꯡꯒꯣꯜ ꯇꯧ ꯂꯩꯔꯝꯃꯦꯅ ꯑꯩꯅ ꯑꯃꯨꯛ ꯈꯥꯝꯃꯤꯅꯦ ꯑꯩꯅꯗꯤ ꯃꯣꯏꯅꯗꯤ ꯑꯁ ꯍꯥꯏꯗꯤ ꯁꯨꯝ ꯐꯝꯖꯤꯜꯂ ꯂꯩꯕꯁꯦ ꯃꯣꯏꯁꯨ ꯕꯣꯔꯤꯡ ꯆꯨꯁꯜꯄꯥꯒꯤꯀꯣ ꯑꯗꯨꯑꯣꯏꯁꯨ ꯑꯍꯜ ꯑꯣꯏꯔꯕꯅꯤꯅꯅꯦ ꯑꯩꯁꯦ ꯇꯧꯍꯟꯅꯤꯡꯗ꯭ꯔꯤꯕ ꯇꯧꯕ ꯈꯣꯠꯄ ꯇꯧꯕꯗꯣ ꯑꯁ ꯑꯗꯨꯒꯤ ꯑꯃꯨꯛ ꯈꯠꯅꯕꯗ ꯈꯠꯅꯕꯗ ꯇꯧꯔꯨꯅꯨ ꯍꯥꯏ ꯌꯥꯕꯖꯥꯠ ꯅꯠꯇꯦꯗ
ꯃꯥ ꯑꯩꯈꯣꯏꯅ ꯈꯥꯝꯃꯦ ꯊꯥꯏꯅꯗꯒꯤ ꯃꯤ ꯍꯩꯅꯕꯤ ꯂꯥꯛꯈ꯭ꯔꯕꯅꯤꯅꯀꯣ
ꯍꯣꯏ ꯍꯣꯏ ꯊꯥꯏꯅꯗꯩꯩ ꯑꯣꯏꯅ ꯑꯩ ꯕꯥ ꯍꯣꯏ ꯈꯪꯉꯤꯗꯨꯅꯤ ꯑꯗꯨꯝ ꯍꯤꯡꯒꯣꯜꯅꯨꯡꯗꯤ ꯑꯗꯨꯝ ꯀꯣꯏꯔ ꯂꯥꯛꯑꯕꯅꯦꯕ ꯍꯥꯏꯗꯤ ꯍꯤꯡꯈꯣꯜ ꯀꯣꯏ ꯑꯗꯨ ꯇꯧꯋꯦꯅ ꯑꯗꯨꯝ ꯍꯤꯡꯒꯣꯜ ꯁꯨꯕ ꯅꯣꯝꯕ ꯌꯥꯝ ꯀꯟꯖꯕꯅꯦꯕ ꯑꯗꯨꯒꯤ ꯍꯩꯅꯕꯤꯁꯨ ꯂꯩꯈꯤꯕꯅꯤꯅꯀꯣ ꯌꯨꯝꯗꯁꯨ ꯐꯝꯖꯜꯂ ꯂꯩꯕꯁꯤꯁꯨ ꯇꯟꯕ ꯖꯥꯠꯅꯤꯗ ꯑꯗꯨꯅꯁꯨ ꯃꯔꯝ ꯑꯣꯏꯔꯒ ꯇꯧ ꯂꯩꯔꯝꯃꯤꯅꯤ ꯅꯍꯥꯟ
ꯊꯥꯏꯅꯒꯤ ꯍꯩꯅꯕꯤꯗꯣ
ꯍꯣꯏ ꯍꯣꯏ ꯑꯗꯣ ꯑꯩꯅꯗꯤ ꯀꯩꯅꯣ ꯇꯧꯔꯤꯕ ꯍꯥꯏꯗꯤ ꯄꯥꯈꯠꯆꯔꯤꯕ ꯍꯥꯏꯗꯤ ꯑꯍꯟ ꯆꯍꯤ ꯃꯇꯥꯡꯗꯣ ꯆꯥꯔꯛꯇ꯭ꯔꯕꯅꯤꯅꯀꯣ
ꯃꯥꯅꯦ ꯃꯥꯅꯦ ꯑꯩꯈꯣꯏꯅꯗꯤ ꯇꯧꯍꯟꯅꯤꯡꯗꯕ ꯇꯧꯍꯟꯅꯤꯡꯗꯦ ꯑꯗꯨꯅꯁꯨꯕ ꯊꯕꯛꯁꯦ ꯌꯥꯝ ꯍꯦꯕꯤ ꯑꯣꯏꯕ ꯅꯠꯇꯕ ꯅꯣꯡꯃꯒꯤ ꯍꯨꯃꯥꯡ ꯊꯣꯛꯄ ꯌꯥꯕ ꯈꯔ ꯈꯔ ꯁꯨꯍꯜꯂꯒ ꯀꯩ ꯍꯥꯏꯅꯤ ꯂꯩꯅꯥ ꯇꯤꯟꯅꯥ ꯈꯔ ꯉꯥꯛꯊꯣꯛꯄ ꯑꯣꯏꯅ ꯑꯗꯨꯁꯨ ꯐꯩꯌꯦ ꯌꯥꯝ ꯀꯟꯅ ꯆꯥꯕ ꯊꯛꯄꯁꯨ ꯅꯨꯡꯉꯥꯏꯕꯅꯦꯕ ꯇꯨꯝꯕꯁꯨ ꯅꯨꯡꯉꯥꯏꯕꯅꯦꯕ ꯊꯕꯛ ꯈꯔ ꯁꯨꯔꯨ ꯍꯥꯏꯁꯤꯅ ꯑꯗꯨꯣ ꯅꯣꯏ ꯑꯍꯟꯗꯤ ꯇꯨꯝꯕ ꯈꯣꯠꯄ ꯐꯗꯤꯒ ꯅꯨꯡꯉꯥꯏꯔꯤꯕ ꯀꯃꯥꯏꯅ ꯇꯧꯔꯤꯒꯦ
ꯑ ꯇꯨꯝꯃꯗꯤ ꯑꯗꯨꯝ ꯌꯥꯔꯤ ꯃꯥꯜꯂꯤꯗ ꯍꯥꯏꯗꯤ ꯀꯩꯅꯣ ꯑꯗꯨꯝ ꯑꯗꯨꯒꯤꯗꯤ ꯀꯩꯁꯨ ꯊꯣꯏꯗꯣꯛꯄ ꯇꯧꯗꯦꯗ
ꯎꯝ ꯍꯦꯟ ꯑꯣꯏꯅ ꯇꯨꯝꯕ ꯌꯥꯔ ꯇꯨꯝꯕ ꯌꯥꯔꯛꯇꯕ ꯆꯥꯕ ꯌꯥꯔꯛꯇꯕ ꯃꯤꯅꯥꯅꯦꯕ ꯃꯣꯏꯗꯤ
ꯍꯣꯏ ꯑꯗꯨꯒꯤꯗꯤ ꯍꯧꯖꯤꯛꯒꯤꯗꯤ ꯑꯗꯨꯝ ꯐꯖꯅ ꯇꯨꯝꯃꯤ ꯀꯩꯁꯨ ꯊꯣꯏꯗꯣꯛꯄ ꯇꯧꯗꯦ
ꯐꯟ ꯇꯨꯝꯕꯕꯨ ꯌꯥꯔꯗꯤ ꯚꯥꯏ ꯂꯥꯏꯅꯥ ꯄꯣꯛꯑꯔꯣꯏꯗꯕꯅꯦ ꯑꯩꯈꯣꯏꯗꯤ ꯑꯍꯟꯗꯨꯉꯩ ꯇꯨꯝꯕ ꯈꯔ ꯕꯦꯔꯥ ꯀꯥꯏꯑꯕ ꯇꯨꯝꯕ ꯕꯦꯔꯥ ꯀꯥꯕꯍꯟ ꯌꯥꯎꯩꯗ ꯃꯣꯏ ꯇꯨꯝꯅꯕꯁꯦ ꯀꯃꯥꯏꯅ ꯇꯧꯋꯤ ꯍꯤꯗꯥꯛ ꯄꯤꯖꯔꯒꯦ ꯇꯨꯡꯍꯟꯕꯗꯨꯁꯨ ꯄꯥꯝꯗꯕ
ꯑꯗꯨ ꯇꯧꯕꯅꯨꯗ ꯐꯠꯇꯦꯗ ꯍꯤꯗꯥꯛ ꯅꯨꯡ ꯀꯩꯅꯣ ꯇꯧꯔꯒ ꯁꯤꯖꯤꯟꯅꯔꯒ ꯀꯩꯅꯣ ꯇꯧꯕꯁꯤ ꯂꯣꯡ ꯇꯥꯔꯝꯗ ꯑꯐꯕ ꯅꯠꯇꯦꯗ ꯍꯧꯖꯤꯛ ꯉꯥꯏꯍꯥꯛꯀꯤꯕꯨ ꯀꯩꯅꯣ ꯇꯧꯕꯅꯤ
ꯑꯗꯨꯃꯥꯏꯅ ꯑꯗꯨ ꯈꯜꯂꯒ ꯍꯤꯗꯥꯛ ꯅꯨꯡꯗꯁꯨ ꯀꯟꯅ ꯁꯤꯖꯤꯟꯅꯍꯟꯗ꯭ꯔꯕꯅꯤ
ꯃꯥꯔ ꯃꯥ
ꯑꯁ ꯑꯗꯨꯅꯤ ꯆꯥꯕꯁꯤꯅꯤ ꯚꯥꯏ ꯑꯩꯈꯣꯏ ꯑꯩ ꯈ꯭ꯋꯥꯏ ꯆꯦꯛꯁꯤꯟꯗꯧꯕꯁꯤꯀꯣ ꯊꯥꯎ ꯌꯥꯝ ꯄꯤꯖꯗꯕ ꯀꯣꯂꯦꯁꯇ꯭ꯔꯣꯜ ꯃꯡꯍꯟꯗꯕ ꯎꯝ ꯗꯗꯒꯤ ꯇ ꯇꯥꯏꯠ ꯑꯣꯏꯕ ꯃꯆꯤ ꯑꯣꯏꯕ ꯑꯆꯝꯕ ꯄꯤꯖꯕꯤꯕꯣꯏ ꯍꯪꯕꯣ ꯑꯍꯤꯡ ꯃ ꯈꯛ ꯐꯪꯕ꯭ꯔꯣ
ꯑ
ꯍꯪꯒꯣ ꯃꯍ ꯑꯗꯣ ꯁꯪꯒꯣꯝꯒꯤꯕ ꯅꯨꯡꯇꯤꯒꯤ ꯈꯔ ꯈꯔ ꯄꯤꯊꯣꯛꯄꯤꯌꯣ ꯃꯣꯏꯒꯤ ꯑꯍꯟ ꯑꯣꯏꯁꯜꯂꯛꯑꯕꯅꯤꯅ ꯁꯪꯒꯣꯝꯁꯦ ꯌꯥꯝ ꯀꯥꯟꯅꯕꯅꯦꯕ ꯕꯦꯂꯦꯟꯁ ꯗꯥꯏꯠꯇ ꯁꯝꯒꯣꯝ ꯄꯤꯖꯕꯤꯕꯗꯒꯤ ꯈꯪꯗꯦ ꯑꯉꯥꯡ ꯃꯆꯥ ꯑꯃ ꯁꯦꯟꯅꯕꯗꯒꯤꯗꯤ ꯑꯍꯟ ꯁꯦꯟꯅꯕꯅꯦꯅ